ꯍꯥꯞ
ꯇꯥꯕ꯭ꯔꯣ
ꯇꯌꯦ
ꯑ
ꯆꯥꯛ ꯆꯥꯔꯕꯣ ꯅꯨꯡꯉꯥꯏꯔꯤꯌꯦꯦ
ꯑꯩꯈꯣꯏꯗꯤ ꯃꯤꯑꯣꯏꯕꯅꯤꯅ ꯆꯥꯛꯁꯦ ꯊꯥꯗꯣꯛꯅꯤꯡꯕꯅꯦ ꯑꯗꯨꯕꯨ ꯊꯥꯗꯣꯛꯄ ꯌꯥꯗꯕ ꯑꯗꯨꯅ ꯑꯗꯨꯝ ꯆꯥꯕꯤꯈ꯭ꯔꯦ ꯍꯥꯏꯕ ꯇꯥꯔꯦꯗꯅ
ꯑꯁꯣ ꯄꯥꯏ ꯂꯩ ꯏꯇꯦ ꯑꯗꯨꯝ ꯆꯥꯗꯥ ꯍꯥꯕ ꯅ
ꯑ ꯅꯪꯗꯤ ꯆꯥꯔꯕꯣ
ꯆꯥꯔꯦ ꯍꯣꯏ ꯆꯤꯟꯖꯥꯛꯅ ꯍꯥꯎꯗꯕꯅꯦ
ꯀꯩ ꯃꯊꯦꯜꯕꯨꯗꯤ ꯁꯥꯕꯤꯈ꯭ꯔꯦ
ꯁꯥꯎꯗꯩꯗ ꯀꯩ ꯍꯥꯏꯁꯤꯒꯦ ꯏꯔꯨꯝꯒ ꯌꯦꯅꯤꯗ
ꯏꯔꯨꯝꯒ ꯌꯦꯟ ꯑꯁ ꯅꯣꯏ ꯅꯪꯗꯤ ꯃꯆꯥꯁꯨ ꯆꯠꯊꯣꯛꯏ ꯃꯃꯥꯗꯨꯁꯨ ꯆꯠꯊꯣꯛꯏ ꯂꯣꯏꯔꯦ ꯏꯟꯃꯟ꯭ꯔꯣ
ꯑꯁ ꯈꯔ ꯇꯧꯔꯦꯍꯦ ꯉꯁꯤꯗꯤ
ꯑ ꯅꯪ ꯀ ꯇꯋꯥꯏꯦ
ꯑ
ꯔꯗꯤ ꯀꯅꯥ ꯀꯅꯥ ꯂꯩꯌꯦ
ꯑꯣ ꯏꯊꯟꯗ ꯂꯩꯌꯦꯦ
ꯑ ꯐꯇꯂ ꯑꯦꯗꯤ ꯑꯩꯁꯨ ꯏꯊꯟꯇꯅꯦꯗ ꯏꯇꯨꯒ ꯂꯩꯒꯗꯧꯕꯗ ꯏꯇꯨ ꯌꯨꯝ ꯄꯥꯜꯂꯁꯤ ꯍꯥꯏꯔꯒ ꯌꯥꯗꯕ ꯊꯗꯗ ꯍꯥꯏꯅꯦ
ꯅꯪꯥꯏꯇ ꯍ ꯅꯪ
ꯎꯝ ꯍꯣꯏ ꯅꯨꯡꯉꯥꯏꯗꯕꯅꯤ ꯑꯩꯒꯤ ꯋꯥꯈꯜꯁꯦ ꯑꯗꯨꯝ ꯍꯥꯏꯔꯛꯑꯗꯤ ꯊꯝꯃꯣꯏ ꯁꯣꯛꯄ ꯉꯥꯛꯇꯅꯦ
ꯍꯣꯏ ꯀꯃꯥꯏ ꯀꯃꯥꯏ ꯂꯤꯜꯂꯤꯒꯦ ꯅꯪꯗꯤ
ꯑꯩꯗꯤ ꯅꯨꯡꯇꯤꯒꯤꯁꯤ ꯑꯗꯨꯝ ꯈꯣꯠꯄ ꯇꯧꯕ ꯑꯗꯨꯝ ꯇꯧꯔꯒ ꯂꯩꯔ ꯍ
ꯑꯗꯨꯅꯦ ꯃꯤ ꯂꯣꯏꯅꯃꯛ ꯇꯧꯅꯔꯤꯅꯤ ꯍꯧꯖꯤꯛ
ꯑꯥ
ꯆꯥꯕ ꯊꯛꯄ ꯇꯨꯝꯕ ꯍꯣꯏ
ꯅꯪꯗꯤ ꯉꯁꯤꯒꯤ ꯅꯨꯃꯤꯠꯁꯦ ꯀꯃꯥꯏ ꯇꯧꯔꯒꯦ
ꯉꯁꯤꯗꯤ ꯏꯃꯥꯟꯅꯕ ꯈꯔꯒ ꯀꯣꯏꯔꯨꯔꯦ ꯑꯗꯨꯒ ꯐꯝꯃꯦ ꯆꯥꯔꯦ ꯂꯣꯏꯔꯦ ꯀꯩꯅꯣ
ꯑꯁ ꯅꯨꯡꯉꯥꯏꯔꯦꯅꯦ
ꯑꯁ ꯅꯨꯡꯉꯥꯏꯇꯦꯗ ꯅꯨꯡꯇꯤꯒꯤ ꯑꯗꯨꯝ ꯇꯧꯔꯛꯑꯕꯅꯤꯗ ꯕꯣꯔꯤꯡꯁꯨꯨꯔꯦꯗ
ꯑ ꯑꯁ ꯑꯗꯣ ꯕ꯭ꯔꯣꯗꯤ ꯅꯪ ꯅꯨꯄꯤ ꯀꯣꯏꯕ꯭ꯔꯣ
ꯅꯨꯄꯤ ꯀꯥꯏꯗꯒꯤꯅꯣ ꯅꯨꯄꯤ ꯊꯤ ꯐꯪꯗꯅ ꯂꯩꯔꯕꯅꯤ ꯍꯧꯖꯤꯛ
ꯂꯩ ꯀꯩ ꯍꯥꯏꯕ꯭ꯔꯥ
ꯅꯨꯄꯤ ꯊꯤ ꯐꯪꯗ꯭ꯔꯦꯕ ꯆꯛ ꯊꯤꯃꯟꯕꯩꯔꯥ ꯀꯩꯔꯥ ꯈꯪꯗꯦ
ꯁꯨꯛ ꯆꯥꯎꯕ ꯂꯝꯗꯝꯁꯤꯕꯨ ꯕ꯭ꯔꯣꯒꯤ ꯀꯃꯥꯏ ꯂꯩꯁꯥꯕꯤ ꯂꯩꯇ꯭ꯔꯤꯔꯣ
ꯈꯪꯗ꯭ꯔꯦꯗ ꯅꯪꯒꯤꯗꯤ ꯀꯌꯥ ꯁꯨꯔꯒꯦ
ꯑꯩꯗꯤ ꯑꯃꯈꯛꯇꯅꯦ ꯑꯗ
ꯅ ꯔꯦ
ꯎꯝ ꯑꯗꯨ ꯑꯣꯏꯕꯥꯅꯤꯒꯤ ꯄꯩꯁꯥ ꯇꯥꯜꯂꯤꯅꯤ
ꯍꯣꯏ ꯇꯥꯜꯂꯣ ꯇꯥꯜꯂꯣ ꯍꯌꯦꯡ ꯋꯥꯏ ꯅꯨꯡꯉꯥꯏꯅꯤꯉꯥꯏ
ꯑ ꯑꯩꯁꯨ ꯑꯧ ꯑꯁꯥꯡ ꯃꯤ ꯑꯣꯏꯅꯤꯡꯉꯥꯏ ꯑꯩ
ꯑ ꯈꯛꯗ꯭ꯔꯦꯗ ꯇꯧꯔꯤꯁꯦ
ꯑ ꯅꯪꯗꯤ ꯀꯥꯏꯗ ꯂꯩꯕ꯭ꯔꯣ ꯃꯥꯎꯟꯇꯦꯟꯗ ꯂꯩꯕ꯭ꯔꯣ ꯅꯪꯅ ꯇꯝꯄꯥꯛꯇ ꯂꯩꯕ꯭ꯔꯣ
ꯑꯩꯗꯤ ꯃꯥꯎꯟꯇꯦꯟꯁꯨ ꯇꯝꯄꯥꯛꯁꯨ
ꯎꯝ
ꯃꯌꯥꯏ ꯍꯥꯏꯇꯥꯔꯦ
ꯅꯔꯤꯍꯦ ꯑꯗꯨꯗꯤ
ꯅꯩꯔꯦ
ꯎꯝ ꯑꯗꯨꯕ꯭ꯔꯣ
ꯍꯣꯏ
ꯅꯪ ꯕꯣꯜꯗꯤ ꯌꯦꯡꯕ꯭ꯔꯣ
ꯕꯣ ꯌꯦꯡꯉꯦ ꯉꯁꯤꯒꯤꯗꯤ ꯈꯪꯗꯦ ꯀꯅꯥꯅ ꯆꯥꯟꯗꯣꯏꯔꯦ ꯏꯪꯂꯦꯟꯗꯤ
ꯁꯤꯗꯤ ꯏꯪ꯭ꯂꯦꯟꯒ ꯀꯣꯡꯒꯣ ꯇꯔꯦ
ꯑꯣ ꯅꯪꯗꯤ ꯀꯔꯤ ꯇꯤꯝ ꯁꯞꯄꯣꯔꯠ ꯇꯧꯔꯤꯒꯦ
ꯑꯩꯗꯤ ꯐ꯭ꯔꯥꯟꯁꯅꯦꯗ
ꯑꯁ ꯍꯣꯏ ꯐ꯭ꯔꯥꯟꯁ ꯀꯥꯗꯧ ꯃꯥꯜꯂꯦ ꯑꯗꯨꯝ
ꯎꯝ
ꯃꯤꯅ ꯅꯤꯗꯔꯂꯦꯟꯁꯨ ꯍꯥꯏ ꯅꯪ
ꯎꯝꯅꯦꯟꯖꯂꯦꯅꯦ ꯊꯥꯖꯔꯦꯗ ꯊꯥꯖꯕ ꯋꯥꯠꯂꯤꯗ
ꯍꯣꯏ ꯏꯁꯄꯦꯟꯁꯨ ꯐꯖꯩꯕꯣ ꯄꯥꯁꯇꯤ ꯐꯖꯩꯀꯣ ꯏꯁꯄꯦꯟꯁꯦ ꯑꯗꯣ ꯍ ꯍꯣꯏ ꯄꯥꯁꯇꯤ ꯇꯛ ꯇꯛ ꯇꯅ ꯐꯖꯩꯕ
ꯑꯣ ꯀꯩ ꯍꯥꯏꯁꯤꯔꯥ ꯑꯩꯈꯣꯏꯒꯨꯝꯅ ꯊꯥꯠ ꯊꯥꯠ ꯀꯣꯝꯅꯤꯡꯅꯕ ꯕꯣꯜꯗꯣ
ꯍꯣꯏ ꯍꯣꯏ ꯍꯣꯏ
ꯎꯝ ꯍꯁ ꯕꯁꯅꯔꯝꯃꯅꯤꯗꯗꯥ
ꯕꯣꯏ ꯌꯥꯝ ꯍꯩꯕꯗꯤ ꯑꯣꯏꯗꯦꯕ ꯍꯣꯏ
ꯎꯝ ꯍꯣꯏ ꯏꯄꯥ ꯍꯥꯏꯗꯤ ꯕꯣꯜꯗꯤ ꯁꯥꯟꯅꯥꯗꯣꯏꯅꯤꯍꯦ
ꯍꯣꯏ ꯍꯣꯏ ꯍꯩꯕ ꯍꯩꯇꯕꯗꯨꯗꯤ ꯑꯃꯅꯦꯕ
ꯃꯥꯅꯦ
ꯀꯥꯎꯈ꯭ꯔꯦ ꯅꯪ ꯀꯩ ꯃꯊꯦꯜ ꯆꯥꯏ ꯍꯥꯏꯕꯁꯤ
ꯑꯌꯤꯡ ꯃꯊꯦꯜ ꯍꯥꯏꯕꯤꯗ꯭ꯔꯤꯌꯦ ꯑꯌꯤꯡꯁꯤꯗꯣ ꯕꯂꯦꯟꯗ꯭ꯔꯤꯒ ꯆꯝꯐꯨꯠ ꯑꯃ ꯇꯧꯔꯒ
ꯑꯂꯨ ꯀꯥꯡꯉꯧ ꯑꯃ ꯆꯥꯏꯗ
ꯍꯥꯎꯔꯦ ꯀꯩꯅꯣ ꯑꯗꯣ ꯍꯛꯆꯥꯡ ꯐꯩꯕ ꯆꯤꯟꯖꯥꯛꯅꯤ
ꯍꯣꯏ ꯅꯪꯁꯨ ꯅꯣꯡꯉ ꯅꯪꯁꯨ ꯅꯣꯡꯉ ꯄꯨꯣꯔꯥ ꯀꯤꯡꯖꯥꯡꯨꯝꯕꯗꯣ
ꯌꯥꯏꯑꯦ ꯌꯥꯏꯌꯦꯦ ꯕ꯭ꯔꯣꯅ ꯄꯤꯅꯤꯡꯉꯗꯤ
ꯍꯣꯏ ꯄꯤꯔꯛꯀꯦ ꯅꯪꯁꯨ ꯑꯍꯥꯎꯕ ꯑꯃ ꯑꯩꯉꯣꯟꯗ ꯄꯤꯔꯛꯎꯀꯣ
ꯑꯁ ꯍꯥꯎꯕ ꯂꯩꯇꯦꯗ ꯌꯦꯟꯒꯨꯝꯕ ꯑꯁꯤ ꯉꯛ ꯉꯥꯏꯔꯦ ꯀꯩꯅꯣ
ꯑꯩ ꯑꯩꯁꯦ ꯍꯥꯎꯕꯁꯩ ꯍꯥꯎꯗꯕꯁꯦ ꯌꯦꯦꯟꯅ ꯇꯥꯔꯦꯅꯦ
ꯑꯁ ꯇꯥꯔꯦ ꯑꯩꯈꯣꯏꯗꯤ ꯃꯅꯥ ꯃꯁꯤꯡ ꯆꯥꯅꯤꯡꯉ ꯂꯩꯔꯕꯅꯦ
ꯑ ꯑ
ꯍꯣꯏ ꯇꯥꯔꯗꯤ ꯄꯨꯔꯛꯄ ꯇꯥꯔꯦ ꯑꯗꯨꯒ ꯑꯅꯤ ꯑꯣꯟꯊꯣꯛꯅꯔꯁꯦ
ꯍ ꯍꯣꯏ ꯍꯣꯏ
ꯑꯁ ꯁꯤꯒꯤ ꯅꯨꯃꯤꯠꯇꯤ ꯅꯪ ꯀꯥꯏ ꯀꯥꯏ ꯀꯣꯏꯊꯣꯛꯑꯒꯦ ꯅꯪ ꯅꯠꯇ꯭ꯔꯒ ꯍꯌꯦꯡꯗꯨꯅ ꯑꯃꯨꯛ ꯀꯩ ꯀꯩ ꯂꯥꯟ ꯁꯦꯝ ꯁꯥꯕ ꯂꯩꯔꯒꯦ
ꯗ ꯅꯨꯡꯇꯤꯒꯤ ꯆꯥꯕ ꯊꯛꯄ ꯑꯗꯨꯅꯤ ꯍꯌꯦꯡꯁꯨ ꯑꯗꯨꯝ ꯑꯗꯩ ꯕꯖꯥꯔ ꯆꯠꯁꯤꯔ ꯁꯣꯞꯄꯤꯡ ꯆꯠꯁꯤꯔꯥ ꯈꯜꯂꯤꯕ
ꯑ ꯅꯨꯡꯉꯥꯏꯅꯦ ꯆꯠꯂꯨꯔꯣ ꯑꯗꯨꯝ ꯆꯠꯂꯒ ꯀꯣ ꯅꯨꯡꯉꯥꯏꯊꯣꯛꯑꯣ ꯑꯩꯈꯣꯏ ꯅꯨꯄꯥꯒꯤ ꯄꯨꯟꯁꯤꯗꯕꯨ ꯀꯅꯥꯒꯤ ꯋꯥ ꯂꯧꯔꯒ ꯂꯩꯗꯣꯏꯅꯣꯗ
ꯑꯩꯁꯨ ꯍꯥꯏꯕꯅꯤ ꯄꯩꯁꯥꯅꯤꯅꯤ ꯂꯣꯏꯅꯃꯛ
ꯑꯗꯨꯅꯦꯦ
ꯑꯝ
ꯑꯗꯨꯒꯤ ꯃꯇꯨꯡ ꯏꯟꯅ ꯑꯩꯈꯣꯏꯁꯨ ꯆꯠꯄꯅꯦꯕ
ꯍꯥ ꯍ ꯍꯥꯏ
ꯃꯇ꯭ꯔꯗꯤ ꯑꯥꯏꯒ
ꯎꯝ
ꯗ ꯕ꯭ꯔꯣ
ꯍꯣꯏ
ꯈꯤꯇꯪꯗꯤ ꯂꯩꯗꯅ ꯌꯦꯡ ꯆꯥꯎꯔꯀꯥꯟꯗ ꯀꯩ ꯑꯣꯏꯅꯤꯡꯒꯦ
ꯑꯣ ꯑꯣ ꯑꯩꯒꯤ ꯑꯦꯝ꯭ꯔꯣ
ꯑꯥ
ꯑꯩ ꯍꯧꯖꯤꯛꯁꯨ ꯑꯗꯨꯝ ꯍꯣꯠꯅꯔꯤꯀꯣ ꯏꯟꯖꯤꯅꯤꯌꯔ ꯑꯣꯏꯒꯦꯅ ꯑꯗꯨꯝ ꯈꯜꯂ ꯂꯩꯔꯕꯅꯦ
ꯑ ꯐꯕꯅꯤꯅꯦ
ꯍꯥꯟꯗꯦ ꯑꯣꯏꯗꯣꯏꯔ ꯑꯣꯏꯔꯣꯏꯗꯣꯏꯔꯒꯗꯤ ꯈꯪꯗꯦꯀꯣ ꯍꯧꯖꯤꯛꯐꯥꯎꯗꯤ
ꯑꯦ ꯍꯣꯠꯅꯕꯒꯤ ꯃꯇꯨꯡ ꯏꯟꯅ ꯂꯩꯕꯅꯦ
ꯑꯍꯣꯏ ꯅꯪꯗꯤ ꯀꯩ ꯑꯣꯏꯅꯤ ꯈꯜꯂꯤꯒꯦ ꯁꯤꯚꯥꯏ ꯑꯣꯔꯔ ꯐꯨꯠꯕꯣꯂꯔ ꯑꯦꯅꯤ
ꯒ ꯃꯅꯦꯠꯇꯗ ꯑ ꯑꯩꯈꯣꯏꯗꯤ ꯕꯤꯖꯤꯅꯦꯁꯇ ꯑꯣꯏꯅ ꯆꯪꯉꯦ ꯆꯪꯒꯦ ꯇꯧꯕꯅꯦ ꯕꯤꯖꯤꯅꯦꯁ ꯂꯥꯏꯟꯗ ꯑꯣꯏꯅ
ꯐꯩ ꯐꯩ ꯅꯪꯅ ꯑꯗꯣꯝꯒꯤ ꯑꯄꯥꯝꯕꯅꯦ ꯅꯪꯅ ꯄꯥꯝꯃꯗꯤ ꯑꯗꯨ ꯍꯦꯟꯅ ꯅꯨꯡꯉꯥꯏꯔꯅꯤ ꯅ ꯏꯁꯥꯅ ꯅꯪ ꯅꯁꯥꯅ ꯀꯩꯅꯣ ꯃꯄꯨ ꯑꯣꯏꯔꯦꯗꯅ ꯑꯗꯨꯗꯤ ꯃꯤ ꯃꯈꯥꯗ ꯂꯩꯇ꯭ꯔꯦ ꯀꯅ ꯍꯅꯣ
ꯀꯃꯥꯏꯅꯒ ꯍꯥꯏꯁꯤꯔꯣ ꯑꯩꯗꯣ ꯅꯉꯣꯟꯗ ꯍꯥꯏꯕꯗꯧꯕꯗꯣ ꯅꯪ ꯍꯥꯏꯔꯤ ꯀꯥꯟꯅ ꯀꯩꯅꯣꯝꯃ ꯍꯥꯏꯒꯗꯧꯗ ꯑ
ꯍꯥꯏꯔꯣꯅꯦ
ꯃꯦꯃꯣꯔꯤꯁꯤ ꯌꯥꯔꯛꯇ꯭ꯔꯦꯅꯦꯕ꯭ꯔꯣ ꯍꯟꯗꯛꯀꯁꯦ ꯀꯣꯛꯁꯦ
ꯈꯔ ꯑꯍꯟ ꯑꯣꯏꯔꯛꯄꯩ ꯑꯣꯏꯔꯝꯃꯅꯤ
ꯑꯍꯟ ꯅꯠꯇꯧꯔꯤꯅꯦꯗ ꯈꯤꯇꯪ ꯄꯥꯏꯕꯗ ꯍꯦꯟꯖꯤꯟ
ꯅꯨꯄꯤ ꯑꯉꯥꯡ ꯋꯥꯈ ꯊꯥꯗꯣꯛꯑꯣ ꯍꯥꯏꯗꯤ ꯌꯥꯗꯦ
ꯑꯅ ꯂ ꯏꯅꯦꯅꯦ ꯔꯑꯁꯦ
ꯍꯣꯏ
ꯗꯣ ꯀꯔꯣ ꯄꯣꯗꯤ ꯑ ꯂꯩꯗꯅ ꯃꯤ ꯀꯌꯥꯔꯣ ꯅꯣꯏ ꯐꯦꯃꯤꯂꯤꯁꯦ
ꯑꯣ ꯑꯩꯈꯣꯏ ꯐꯦꯃꯤꯂꯤ ꯃꯤ ꯑ ꯍꯣꯏ ꯏ ꯇꯏ ꯃꯥꯒꯦꯒꯗ ꯂꯣꯏ ꯌꯥꯎꯔꯒ ꯑꯩꯈꯣꯏ ꯏꯇꯩꯃꯥꯏꯗꯤ ꯑꯩꯒꯤ ꯏꯆꯥ ꯍꯥꯏꯗꯤ ꯏꯇꯩꯃꯒꯤ ꯃꯆꯥꯁꯤꯡꯗꯣ ꯑꯗꯨ ꯂꯣꯏꯅꯃꯛ ꯌꯥꯎꯔꯒ ꯃꯤ ꯇꯔꯥ ꯂꯩꯌꯦꯦ ꯑꯩꯈꯣꯏ ꯏꯃꯨꯡꯛ
ꯑꯁ ꯌꯥꯃꯍꯍꯤ
ꯌꯥꯝꯗꯦꯗ ꯑꯗꯨꯝ ꯃꯤ
ꯍꯣꯏꯗꯗꯤ ꯃꯤ ꯇꯔꯨꯛ ꯈꯛꯇꯅꯦꯗ
ꯐꯩ ꯀꯩꯅꯣ
ꯎꯝ ꯗꯁ ꯍꯟꯗꯛꯀꯥꯟꯁꯦ ꯀꯗꯣ ꯅꯣꯏꯗꯗꯤ ꯑꯦ ꯌꯥꯔ ꯑꯩ ꯉꯁꯤꯁꯦ ꯋꯥꯁꯦ ꯀꯃꯥꯏꯅ ꯑꯩꯒꯤ ꯆꯤꯟꯗ ꯉꯥꯡꯊꯣꯛꯅꯤꯡꯕꯗꯨꯒ ꯍꯂꯒꯂꯔꯤꯅ ꯑꯅꯤ ꯍꯗꯤ ꯌꯥꯝ ꯌꯥꯝꯗꯥꯩꯌꯦꯕ
ꯍꯣꯏ
ꯅꯨꯡꯗ ꯂꯣꯏ ꯂꯣꯠꯁꯤꯟꯈ꯭ꯔꯦꯅꯦ ꯀꯔꯤꯈ꯭ꯔꯥ ꯈꯪꯅꯦ
ꯎꯝ
ꯀꯌꯥꯆꯔ ꯀꯁꯨꯁꯨ ꯎꯝ ꯇꯣꯛꯞꯄꯒꯤ ꯋꯥꯔꯤ ꯁꯥꯔꯗꯤꯀꯣ ꯌꯥꯝꯅ ꯉꯥꯡ ꯇꯣꯛ ꯗꯤ ꯂꯩꯕꯅꯦꯕ
ꯍꯣꯏ ꯋꯥꯈꯜꯗꯗꯤ ꯂꯩꯕ ꯍꯥꯏꯗꯣꯛꯄ ꯉꯝꯗꯕ
ꯎꯝ ꯅꯪꯅ ꯑꯗꯨꯝ ꯍꯥꯏꯔ ꯑꯩꯅ ꯎꯝ ꯃꯣꯏꯔꯤ ꯑꯗꯨꯝ ꯃꯥꯎꯟꯇꯦꯟꯗ ꯀꯥꯔꯗꯤ ꯂꯧꯒꯨꯝꯕꯁꯨ ꯆꯠꯂꯝꯒꯅꯤꯀ ꯅꯣꯏꯁꯨ
ꯑꯩꯈꯣꯏ ꯂꯧ ꯇꯝꯄꯥꯛ ꯂꯧ ꯑꯣꯏꯅ ꯎꯋꯦ
ꯑꯣ ꯇꯝꯄꯥꯛꯀꯤ ꯑꯩꯈꯣꯏ ꯆꯞ ꯃꯥꯟꯅꯏꯗ ꯑꯗꯨꯗꯤ
ꯍꯣꯏ
ꯑꯗꯨꯅꯗꯤ ꯈꯤꯇꯪ ꯅꯨꯡꯉꯥꯏꯕ꯭ꯔꯥ ꯅꯨꯡꯉꯥꯏꯕꯣ ꯑꯗꯨꯅꯗꯤ
ꯅꯨꯡꯉꯥꯏꯕ ꯅꯨꯡꯉꯥꯏꯇꯕ ꯈꯪꯗꯦ ꯂꯧꯒ ꯎꯕ ꯐꯪꯗ꯭ꯔꯦ ꯑꯗꯨꯝ ꯁ꯭ꯀꯨꯜ ꯀꯥꯔꯤꯅꯤ ꯀꯣꯂꯦꯖ ꯀꯥꯔꯛꯏꯅꯤꯅ ꯑꯗꯨꯝ ꯇꯧꯔꯀꯥꯟꯁꯤꯗ
ꯑꯥ
ꯌꯨꯝꯗ ꯂꯩꯕ ꯁꯪꯗ꯭ꯔꯦꯕ
ꯑꯣ
ꯆꯍꯤ ꯑꯍꯨꯝ ꯃꯔꯤ ꯐꯥꯔꯦ ꯂꯧ ꯆꯠꯄ ꯐꯪꯗꯕ
ꯑꯥ
ꯑ ꯅꯨꯡꯁꯤꯕꯅꯦꯍꯦ ꯊꯥꯏꯅ ꯑꯉꯥꯡ ꯑꯣꯏꯔꯀꯥꯟꯗ ꯊꯔꯣꯏ ꯈꯨꯟꯕ ꯆꯠꯄ ꯀꯩꯀꯥ ꯅꯣꯏꯗꯤ ꯇꯧꯔꯛꯄ꯭ꯔꯥ ꯇꯧꯔꯛꯇꯕꯗꯤ ꯈꯪꯗꯦ
ꯇꯧꯔꯛꯑꯦ ꯑꯩꯈꯣꯏꯁꯨ ꯍꯧꯖꯤꯛꯐꯥꯎ ꯑꯗꯨꯝ ꯇꯧꯋꯤꯗ ꯑꯩꯈꯣꯏꯗꯤ ꯃꯔ ꯃꯔꯛꯇ ꯆꯥꯅꯤꯡꯉꯗꯤꯀꯣ
ꯑꯣꯏ
ꯈꯨꯟꯕ ꯆꯠꯄ ꯈꯣꯠꯄ ꯑꯗꯨꯃꯥꯏꯅ ꯇꯧꯋꯦꯗ ꯑꯗꯨꯒꯨꯝꯕꯅꯗꯤ ꯀꯩꯝ ꯀꯥꯏꯗꯦꯗ ꯆꯥꯅꯤꯡꯉ ꯊꯕꯛ ꯇꯧꯕꯗꯗꯤ
ꯍꯥꯥ ꯀꯦꯕ
ꯑꯩ ꯑꯩꯁꯨ ꯍꯥꯏꯕꯗ ꯀꯥꯏꯅꯤꯡꯉꯥꯏ ꯂꯩꯇꯦꯕ ꯊꯕꯛ ꯇꯧꯕꯗꯗꯤ
ꯍꯣꯏ ꯍꯣꯏ ꯍꯣꯏ ꯃꯥꯅꯦ ꯃꯥꯅꯦ ꯏꯁꯥ ꯏꯁꯥꯒꯤ ꯑꯄꯥꯝꯕꯅꯦ
ꯏꯁ ꯏꯁꯒꯤ ꯇ ꯐꯝꯅꯥ ꯃꯣꯏꯒꯤ ꯇꯥꯝꯕꯁꯨ ꯅꯠꯇꯦꯗꯅ ꯑꯩꯈꯣꯏꯒꯤ ꯇꯥꯝꯕꯅꯦ
ꯍꯣꯏ ꯍꯣꯏ ꯍꯣꯏ ꯍꯣꯏ ꯂꯩꯗꯅ ꯍꯣꯏ ꯍꯟꯗꯛꯄꯨꯗꯤ ꯂꯣꯏ ꯒ꯭ꯌꯥꯟ ꯇꯥꯅꯔꯕꯅꯤꯗ
ꯎꯝ ꯃꯣꯏꯁꯨ ꯍꯧꯖꯤꯛꯀꯥꯟꯗꯤ ꯃꯁꯥ ꯃꯁꯥꯒꯤ ꯑꯥ ꯏꯁꯥ ꯏꯁꯥ ꯏꯁꯥ ꯏꯁꯥꯒꯤ ꯑꯟꯗꯔꯁꯇꯦꯟꯗꯤꯡ ꯂꯩꯅꯔꯗꯤꯀꯣ
ꯍꯣꯏ
ꯑꯦ ꯐ ꯀꯦꯝ ꯅꯏ ꯇꯕ
ꯍꯣꯏ ꯍꯣꯏ ꯃꯥꯅꯦ
ꯑꯁ ꯑꯗꯨꯝ ꯅꯨꯡꯉꯥꯏꯅ ꯑꯗꯨꯝ ꯂꯩꯌꯣꯀꯣ ꯅꯪ ꯆꯨꯞꯕ꯭ꯔꯣ
ꯍꯣꯏ ꯍꯣꯏ
ꯑꯩꯁꯨ ꯑꯗꯨꯝ ꯉꯥꯏꯅ ꯑꯗꯨꯝ ꯂꯩꯔꯝꯒꯦ ꯑꯗꯨꯝ ꯃꯔꯛ ꯃꯔꯁꯨ ꯐꯥꯎꯅꯔꯒ ꯂꯣꯏꯔꯦ ꯀꯩꯔꯣ ꯑꯩꯈꯣꯏꯗꯤ
ꯍꯣꯏ ꯐꯣꯟ ꯑꯁꯦ ꯐꯣꯟꯁꯦ ꯑꯗꯨꯝ